ꯇꯥꯕ꯭ꯔꯣ
ꯇꯥꯏꯌꯦ ꯇꯥꯏꯌꯦ
ꯑꯥ ꯑꯦ ꯑꯩ ꯑꯩ ꯍꯧꯖꯤꯛ ꯅꯪ ꯉꯍꯥꯛꯇꯪ ꯇꯧꯔꯛꯇ꯭ꯔꯤꯉꯩ ꯃꯅꯨꯡꯗꯨꯗ ꯑꯩꯒꯤꯗꯣ ꯑꯃ ꯌꯥꯡꯈꯩꯐꯧ ꯄꯤꯔꯛꯄꯗꯣ ꯂꯣꯏꯁꯤꯟꯕ ꯍꯧꯕꯅꯦꯕ ꯉꯁꯥꯏꯗꯣ ꯐꯣꯔꯇꯤ ꯈꯔꯇ ꯉꯥꯏꯍꯧꯔꯝꯅꯦꯕ ꯑꯗꯨꯗ ꯌꯥꯟꯕꯩꯅ ꯁꯤ ꯐꯖꯅ ꯂꯣꯏꯁꯤꯟꯕꯅꯦꯕ ꯑꯗꯨꯗꯖꯤꯛ ꯂꯨꯄꯥ ꯑꯩ ꯍꯥꯟꯅ ꯆꯝꯗꯔꯤꯒ ꯀꯩꯅꯣ ꯐꯪꯉꯧꯔꯦ ꯇꯔꯥꯃꯉꯥ ꯐꯪꯉꯧꯔꯦ
ꯌꯥꯝ ꯊꯨꯏꯅ
ꯌꯥꯡꯈꯩ ꯌꯥꯡꯈꯩꯅꯦꯕ ꯑꯗꯣ ꯍꯧꯖꯤꯛ ꯌꯥꯡꯈꯩꯃꯨꯛ ꯄꯤꯌꯧꯔꯦ ꯌꯥꯡꯈꯩꯗꯣ ꯑꯃꯨꯛ ꯂꯣꯏꯕꯗ ꯆꯥꯝꯃ꯭ꯔꯤꯒ ꯌꯥꯡꯈꯩꯃꯨꯛ ꯈꯔ ꯍꯦꯟꯅ ꯑꯃꯨꯛ ꯐꯪꯒꯗ꯭ꯔꯥ
ꯑꯝ ꯍꯥꯏꯗꯤ ꯑꯃ ꯍꯥꯏꯗꯤ ꯄꯨꯜꯂꯞ ꯄꯨꯜꯂꯞ ꯑꯃꯝꯃꯝꯗ ꯌꯥꯡꯈꯩ ꯌꯥꯡꯈꯩ
ꯅꯠꯇꯦ ꯑꯗꯨꯃꯥꯏꯅ ꯁꯥꯗꯦꯕ ꯑꯃꯨꯛꯅ ꯈꯤꯇꯪ ꯐꯪꯉꯦ ꯑꯃꯨꯛꯅ ꯃꯌꯥꯝ ꯐꯪꯉꯦ ꯑꯃꯨꯛꯅ ꯈꯤꯇꯪ ꯐꯪꯉꯦ ꯍꯥꯏꯕ ꯃꯣꯏꯁꯦ ꯒ꯭ꯌꯥꯟ ꯃꯦꯟ ꯇꯥꯗꯦ ꯍꯥꯏꯕ ꯑꯩ
ꯃꯣꯏ ꯄꯤꯅꯤꯡ ꯄꯤꯅꯤꯡꯕꯗ ꯇꯧꯔꯦꯕ
ꯍꯣꯏ ꯈꯪꯗꯦ ꯃꯣꯏ ꯔꯨꯜꯁ ꯂꯩꯕ꯭ꯔꯥ ꯈꯪꯗꯦꯕ ꯑꯗꯨꯗꯤ ꯑꯩꯁꯨ ꯈꯪꯗꯦꯕ ꯅꯨꯡꯒꯤ ꯑꯗ ꯑꯩꯈꯣꯏꯅ ꯇꯧꯕꯗꯣ ꯑꯩꯈꯣꯏ ꯈꯪꯗꯦ ꯑꯗꯨꯅ ꯃꯣꯏꯒꯤ
ꯂꯩꯔꯝꯅꯤ ꯄꯪꯁꯥꯟ ꯁꯥꯟꯅꯔꯤꯕ ꯍꯥꯏꯗꯨꯅꯤ
ꯍꯝ
ꯂꯩꯗꯤ ꯂꯩꯔꯕꯝꯅꯤꯌꯦ ꯑꯩꯈꯣꯏꯅꯁꯨ ꯐꯖꯅ ꯄꯥꯗꯦꯗꯅ ꯃꯣꯏꯒꯤ ꯒꯥꯏꯗꯂꯥꯏꯟ ꯄꯤꯕꯗꯣ
ꯁꯤꯈ ꯃꯥꯒꯦ ꯀꯥꯎꯪ꯭ꯂꯣꯁ ꯆꯪꯉꯒ ꯂꯩꯇꯦꯕ ꯑꯩꯒꯤ ꯑꯗꯨꯝ ꯍꯧꯖꯤꯛꯀꯤꯗꯤ ꯇꯧꯔꯝꯕꯅꯦꯕ ꯑꯗꯣ ꯅꯪꯒꯤ ꯑꯗꯨꯝ ꯂꯥꯛꯄ ꯑꯗꯨꯝ ꯌꯥꯏ ꯑꯗꯨꯝ ꯑꯗꯨꯝ ꯌꯥꯏꯑꯕ ꯑꯣ ꯎꯝ ꯎꯅꯤꯌꯟꯅꯕꯤ ꯌꯥ
ꯂꯧꯃꯤꯟꯅꯕꯒꯤ ꯌꯥꯔꯤꯦꯅꯦ
ꯑꯩ ꯑꯩꯈꯣꯏ ꯃꯥꯒꯤꯗꯁꯨ ꯋꯥꯍꯩ ꯍꯟꯗꯣꯛꯄꯤꯔꯣ ꯈꯔ ꯇꯧꯔꯝꯃꯦ
ꯎꯝ ꯅꯣꯏ ꯃꯥꯒꯤꯗꯤ ꯑꯩꯒ ꯃꯥꯟꯅꯅ ꯂꯩꯔꯤꯕ ꯑꯩꯅ ꯊꯥꯔꯛꯄꯗꯨꯒ
ꯑꯪ ꯂꯩ ꯑꯗꯨꯃꯥꯏꯅ
ꯎꯝ
ꯑꯅꯤꯈꯛ ꯇꯧꯔꯝꯕꯅꯤꯗ ꯑꯩꯅ ꯑꯅꯤꯈꯛ
ꯑꯗꯨꯗꯤ ꯋꯥꯕꯅꯦ
ꯋꯥꯏꯕ
ꯋꯥꯕꯅꯦ ꯍꯥꯏꯗꯤꯅꯦ ꯑꯗꯨꯝ ꯍꯥꯏꯗꯤ ꯀꯩꯅꯣ ꯑꯩꯈꯣꯏꯅ ꯍꯥꯟꯅ ꯑꯗꯨꯝ ꯏꯅꯕ ꯃꯌꯦꯛꯁꯨ ꯅꯠꯇꯦ
ꯅꯠꯇꯦꯗꯅ ꯍꯥꯏꯗꯤ ꯑꯩꯗꯤ ꯐꯣꯟꯁꯤꯗ ꯀꯃꯥꯏꯅ ꯇ ꯖꯒꯥ ꯌꯥꯎꯐꯝꯗꯨꯣ ꯊꯤꯔꯒ ꯂꯩꯕꯗꯨꯗꯣ ꯋꯥꯏ ꯍꯥꯏꯕ ꯍꯧꯖꯤꯛ ꯍꯧꯖꯤꯛ ꯍꯧꯖꯤꯛꯅ ꯑꯃꯨꯛ ꯈꯔ ꯐꯔꯛꯑꯦ ꯍꯧꯖꯤꯛꯅꯗꯤ ꯉꯔꯥꯡꯗꯤꯩ ꯈꯔ ꯑꯃꯨꯛ ꯏꯔꯑꯕꯅꯤꯅ ꯈꯔ ꯐꯔꯦꯕ ꯍꯧꯖꯤꯛ
ꯎꯝ ꯍꯥꯏꯗꯤ ꯄꯦꯄꯔꯗ ꯏꯕ ꯍꯥꯏꯗꯤ ꯑꯃꯨꯛ ꯉꯝꯗꯧꯕ
ꯍꯣꯏꯗꯤ ꯈꯟꯒꯠ ꯈꯪꯒꯠꯂ ꯈꯪꯒꯠ ꯈꯪꯒꯠꯂꯛ ꯏꯕꯅꯤꯅ
ꯍꯣꯏ ꯍꯥꯟꯅ ꯑꯦ ꯕꯤ ꯁꯤ ꯉꯥꯛꯇ ꯑꯣꯏꯔꯨꯔꯕꯅꯤꯅ
ꯑꯗꯨꯒꯕꯨ ꯑꯗꯨꯝ ꯏꯔꯩ ꯏꯔꯕꯨꯗꯤꯗꯤ ꯑꯗꯨꯝ ꯈꯨꯠꯄꯊꯣꯔꯛꯀꯅꯤꯗ
ꯊꯨꯔꯛꯄꯅꯦ ꯑꯩꯁꯨ ꯈꯔ ꯊꯨꯔꯛꯑꯦ ꯍꯧꯖꯤꯛꯇꯤ
ꯉꯔꯥꯡꯗꯤ ꯉꯔꯥꯡꯗꯤ ꯑꯁ ꯖꯒꯥ ꯌꯥꯎꯐꯝꯨꯡ ꯈꯪꯅꯔꯅ
ꯌꯥꯎꯐꯝꯗꯣ ꯊꯤꯕ ꯋꯥꯕꯅꯦ ꯍꯥꯏꯕ ꯑꯗꯨꯀꯥꯟꯗ ꯑꯗꯨꯝ ꯇꯞꯁꯤꯟꯕꯗꯨꯁꯨ ꯋꯥꯕꯅꯦꯕ
ꯃꯌꯦꯛꯇꯣ ꯀꯥꯎꯁꯤꯂꯛ
ꯑꯗꯨꯖꯅꯦ
ꯔꯜ
ꯕꯦꯔꯥ ꯇꯥꯔꯦ ꯕꯔꯥ ꯔꯥꯅꯤ ꯍꯝ
ꯑꯗꯣ ꯅꯪꯒꯤꯁꯦ ꯂꯣꯏꯔꯀꯥꯟꯗ ꯍꯥꯏꯗꯤ ꯃꯣꯏꯅ ꯍꯥꯏꯔꯤꯗꯤꯀꯣ ꯀꯣꯜꯁꯦ ꯁꯥꯟꯅ ꯂꯣꯏꯕꯗ ꯅꯪꯉꯣꯟꯗ ꯆꯥꯝꯃ ꯐꯪꯅꯤ ꯑꯩꯅ ꯑꯩꯠꯇꯤ ꯐꯪꯗꯣꯏꯅꯦ ꯁꯤꯅꯦꯕꯀꯣ ꯑꯗꯣ ꯍꯣꯏ ꯀꯣꯜ ꯋꯥꯔꯤꯁꯦ ꯀꯣꯜ ꯋꯥꯔꯤ ꯁꯥꯟꯅꯩ ꯃꯇꯨꯡꯕꯨꯗꯤ ꯏꯜꯂꯦꯕꯀꯣ ꯍꯥꯏꯗꯤ ꯀꯣ ꯋꯥꯔꯤꯗ ꯋꯥ ꯀꯦ ꯉꯥꯡꯕ ꯃꯇꯨꯡꯕꯨꯗꯤ ꯏꯜꯂꯤꯕ ꯍꯥꯏꯗꯤ ꯀꯩꯅꯣꯒ ꯑꯩꯒ ꯁꯥꯟꯅꯕꯗꯣ ꯃꯥꯅ ꯑꯩꯉꯣꯟꯗ ꯇꯧꯔꯛꯏꯗꯣ ꯃꯔꯤꯔꯛꯃꯨꯛ ꯇꯧꯔꯛꯑꯦ ꯃꯔꯤꯔꯛꯇꯨꯒꯤ ꯑꯩꯠꯇꯤ ꯑꯩꯠꯇꯤꯗ ꯀꯩꯁꯨ ꯐꯪꯗꯦꯕ ꯑꯩ ꯌꯥꯡꯈꯩ ꯃꯊꯣꯛ ꯈꯛꯇꯅꯦꯗꯤ ꯐꯪꯉꯤꯗꯣ
ꯎꯝ
ꯐꯪꯉꯕ ꯑ ꯅ ꯑꯣꯏꯁꯦ ꯈꯪꯗꯦ ꯈꯪꯗꯦ ꯃꯣꯏꯒꯤꯁꯦ ꯀꯃꯥꯏꯅ ꯇꯧꯔꯤꯅꯣꯗꯤ ꯑꯗ ꯌꯥꯗꯦ ꯃꯨꯅꯅꯥꯜ ꯇꯅꯤꯡꯉ ꯑꯗꯨ ꯑꯗꯨ ꯂꯩꯕꯨꯗꯤ ꯂꯩꯕꯅꯤ ꯑꯗꯣ ꯑꯩꯁꯨ ꯑꯩꯒꯤ ꯂꯨꯄꯥ ꯌꯥꯡꯈꯩ ꯃꯥꯊꯣꯏ ꯆꯪꯉꯛꯄꯗꯣ ꯑꯩꯁꯨ ꯈꯪꯗꯦꯕ ꯁꯦꯡꯅ ꯍꯥꯏꯔꯒꯗꯤ ꯂꯨꯄꯥ ꯑꯩꯅ ꯇꯛ ꯆꯪ ꯌꯦꯡꯉꯨꯕꯗꯨꯗ ꯑꯩꯒꯤ ꯑꯦꯀꯥꯎꯟꯁꯤ ꯌꯥꯕ꯭ꯔꯥ ꯍꯧꯖꯤꯛꯀꯤ ꯅꯪꯒꯤ ꯍꯧꯖꯤꯛꯀꯤ ꯊꯥ ꯂꯩꯕ ꯑꯗꯣ ꯑꯩꯁꯨ ꯍꯥꯟꯅ ꯊꯥ ꯂꯩꯔꯝꯃꯦꯕ ꯑꯗꯨꯗꯨꯒ ꯅꯣꯡ ꯐꯠ ꯆꯪꯉꯨꯔ ꯌꯦꯡꯉꯨꯔꯀꯥꯟꯗ ꯑꯩꯁꯦ ꯕꯤꯜ ꯍꯜꯂꯨꯔꯕꯅꯦꯕ ꯑꯗꯨ ꯅꯃ ꯐꯖꯅ ꯌꯦꯡꯉꯨꯔꯀꯥꯟꯗ ꯍꯧꯖꯤꯛꯀꯤ ꯂꯨꯄꯥ ꯑꯅꯤꯗꯣ ꯀꯥꯞꯄꯛꯀꯦ ꯑꯦꯀꯥꯎꯟꯗꯣ ꯍꯥꯞꯄꯛꯑꯣ ꯌꯥꯕ꯭ꯔꯥ ꯌꯦꯡ ꯀ ꯍꯥꯏꯗꯤ ꯅꯪ ꯆꯨꯝꯃꯤꯔꯥ ꯂꯥꯜꯂꯤꯔꯥ ꯌꯥꯏ ꯑꯦꯀꯥꯎꯟꯗꯣ ꯌꯦꯡꯉꯦꯅ ꯑꯗꯨꯏꯒꯤ ꯇꯧꯔꯀꯥꯟꯗ ꯑꯅꯤ ꯍꯥꯟꯅ ꯀꯥꯞꯞꯛꯑꯦ ꯑꯅꯤ ꯍꯥꯟꯅ ꯀꯥꯞꯄꯛꯀꯥꯟꯗ ꯑꯀꯣꯟꯕ ꯑꯃꯨꯛ ꯀꯩꯅꯣꯗꯣ ꯄ꯭ꯔꯣꯁꯦꯁꯤꯡ ꯇꯧꯔꯒ ꯂꯥꯛꯑꯀꯥꯟꯗ ꯑꯃꯨꯛ ꯇꯧꯔꯛꯏꯅꯦꯕ ꯑꯗꯣ ꯈꯡꯗꯦ ꯑꯥ
ꯑꯅꯤ ꯅꯪ ꯂꯧꯊꯣꯛꯄꯗꯤ ꯗꯥꯏꯔꯦꯛ ꯀꯩꯅꯣ ꯇꯧꯔ ꯊꯣꯛꯄ꯭ꯔꯥ ꯅꯠꯇ꯭ꯔꯒ
ꯃꯣꯏ ꯃꯣꯏꯅ ꯑꯗꯨꯝ ꯍꯥꯄꯛꯑꯦ ꯑꯩꯅ ꯀꯩꯝ ꯇꯧꯗꯦ ꯃꯣꯏꯅꯝ ꯍꯥꯞꯄꯛꯑꯦ ꯑꯩꯒꯤ ꯉꯁꯥꯏ ꯌꯨ ꯄꯤ ꯑꯥꯏ ꯑꯥꯏ ꯗꯤꯗꯣ ꯈꯛꯇꯪꯅꯦꯕ ꯍꯥꯞꯄꯤꯁꯦ ꯑꯇꯩ ꯀꯩꯝꯇ ꯍꯥꯞꯇꯦꯕꯀꯣ ꯑꯩꯈꯣꯏꯒꯤ ꯖꯤ ꯄꯦꯒꯤ ꯌꯨ ꯄꯤ ꯑꯥꯏ ꯑꯥꯏꯗꯤꯁꯦ ꯈꯛꯇꯪ ꯍꯥꯞꯄꯦꯕ ꯑꯇꯣꯞꯄ ꯀꯩꯝ ꯍꯥꯞꯇꯦꯕ
ꯎꯝ ꯑꯣ ꯑꯗꯨ ꯃꯦꯟꯐꯝꯗꯣ ꯌꯥꯔꯛꯇꯣꯏꯅꯦꯕ ꯅꯠꯇ꯭ꯔꯥ
ꯑꯗꯨꯏꯅꯦꯕ ꯑꯁ ꯑꯩꯈꯣꯏꯅ ꯄꯩꯁꯥ ꯀꯥꯞꯅꯕꯒꯤ ꯑꯩꯈꯣꯏꯅ ꯅꯝꯕꯔ ꯄꯤꯅꯩꯗꯅ ꯅꯝꯕꯔ ꯄꯤꯅꯕꯁꯨ ꯑꯗꯨꯗꯒꯤ ꯃꯥꯏ ꯃꯥꯏꯒꯤ ꯑꯦꯞ ꯑꯦꯞꯀꯤ ꯃꯇꯨꯡ ꯏꯟꯅ ꯌꯨ ꯄꯤ ꯑꯥꯏ ꯑꯥꯏꯗꯤ ꯍꯥꯏꯅꯔꯒ ꯄꯤꯅꯕꯁꯨ ꯀꯞꯅꯕꯁꯨ ꯂꯩꯗꯅ ꯑꯗꯨ ꯑꯗꯨꯒꯨꯝꯕꯅꯦ ꯍꯥꯏꯕꯁꯤꯗꯤ ꯍꯥꯏꯗꯤ ꯀꯩꯁꯨ ꯑꯩꯈꯣꯏꯒꯤ ꯕꯦꯡ ꯀꯥꯉ ꯑꯗꯨꯗꯅ ꯍꯥꯇꯦꯕ
ꯎꯝ
ꯅꯪꯒꯤ ꯌꯨ ꯄꯤ ꯑꯥꯏ ꯑꯥꯏ ꯗꯤ ꯈꯛꯇꯪꯅꯦ ꯍꯥꯞꯄꯤꯁꯦ ꯑꯗꯨꯝ ꯆꯞ ꯃꯥꯟꯅꯩ ꯅꯪꯒꯤ ꯅꯝꯕꯔ ꯀꯔꯝꯕ ꯖꯤꯄꯦ ꯄꯥꯏꯔꯤꯅꯣ ꯍꯥꯏꯔꯛꯑꯣ ꯍꯥꯏꯔ ꯀꯥꯟꯗ ꯑꯩꯈꯣꯏꯅꯒꯦ ꯊꯥꯕꯗꯣ ꯑꯗꯨꯒꯒꯨꯝꯕꯅꯦ ꯍꯥꯏꯕ
ꯍ ꯍꯣ ꯍ ꯎꯝ ꯍ ꯑꯩꯁꯨ ꯈꯜꯂꯝꯃꯤꯅꯦ ꯑꯩꯁꯨ ꯈꯜꯂꯝꯃꯤꯅꯦ ꯑꯗꯨꯗ ꯇꯧꯒꯦꯅ ꯃꯊꯛ ꯀꯗꯣ ꯇꯧꯗꯣ ꯁꯔꯨꯛ ꯃꯈꯥꯒꯤꯗꯣ ꯑꯣꯏꯅ ꯇꯧꯒꯦꯅ
ꯎꯝ
ꯃꯈꯥꯏꯗꯅ ꯐꯩꯗꯅ
ꯑꯗꯣꯏ ꯑꯁꯤꯖꯤꯒꯤ ꯅꯪ ꯑꯁꯤꯒꯗꯤ ꯃꯉꯥꯔꯛ ꯁꯨꯔꯃꯝꯅꯤꯅ ꯅꯪꯒꯤꯗꯤ ꯁꯃꯤꯠ ꯐꯣ ꯁꯃꯤꯠ ꯐꯣꯔ ꯀꯩꯅꯣ ꯌꯥꯒ꯭ꯔꯅꯤꯅ ꯑꯩꯗꯤ ꯑꯗꯨꯒ ꯇꯧꯗꯦ ꯍꯥꯏꯕ ꯑꯗꯨꯒ ꯇꯧꯗ꯭ꯔꯁꯨ ꯑꯗꯨꯝ ꯀꯩꯅꯣꯗꯨꯒꯤ ꯇꯧꯕꯒꯤ ꯑꯗꯨꯝ ꯄꯤꯔꯛꯄꯗꯣ ꯑꯗꯨ ꯑꯗꯨꯝ ꯌꯥꯒ꯭ꯔꯗꯨꯕ ꯃꯉꯣꯟ ꯗ ꯅꯉꯣꯟꯗ ꯑꯍꯨꯝꯂꯛ ꯇꯧꯕꯗꯨꯁꯨ ꯑꯃꯨꯛ ꯅꯦꯠꯋꯥꯛ ꯅꯨꯡꯉꯥꯏꯇꯕꯒꯤ ꯌꯥꯒꯤꯗ꯭ꯔꯦ ꯅꯉꯣꯟꯗ ꯇꯧꯕꯗꯨꯁꯨ ꯑꯗꯨꯝ ꯌꯥꯗ꯭ꯔꯦ ꯈꯔꯕꯨꯗꯤ ꯃꯥꯡꯉꯦꯗꯅ
ꯎꯝ ꯎꯝ
ꯑꯗ ꯗꯨꯝ ꯈꯪꯗꯦ
ꯃꯔꯤꯔꯛꯇꯩ ꯍꯦꯟꯅ ꯌꯥꯗꯦꯗꯨꯅ ꯀꯅꯥꯅ ꯍꯥꯏꯔꯏꯅꯣ
ꯎꯝ ꯀꯩꯔꯣꯗ ꯃꯥꯅꯥ ꯍꯥꯏꯔꯛꯄꯅꯦ
ꯎꯝ ꯃꯣꯏ ꯆꯦ ꯅ ꯍꯥꯏꯔꯛꯑꯦ ꯍꯥꯏꯔꯣ
ꯍꯣꯏ ꯍꯣꯏ ꯃꯣꯏꯆꯦꯅ ꯍꯥꯏꯔꯛꯑꯦ ꯍꯥꯏꯕ ꯑꯗꯣ ꯃꯔꯤꯔꯛꯁꯦ ꯀꯔꯝ ꯀꯥꯟꯗꯩ ꯑꯃꯨꯛ ꯌꯥꯗꯣꯏꯅꯣꯗꯤ ꯈꯪꯗꯦ ꯍꯪꯉꯛꯀꯦ ꯑꯝꯇꯪ ꯐꯖꯅ ꯑꯗꯨꯗꯣ
ꯍꯪꯉꯣ ꯐꯖꯅ ꯍꯥꯏꯗꯤ ꯍꯞꯇꯥ ꯑꯃ ꯍꯞꯇꯥ ꯑꯃ ꯂꯩꯕ꯭ꯔꯥ ꯅꯠꯇ꯭ꯔꯒ ꯊꯥ ꯊꯥꯒꯤꯔꯥ ꯅꯠꯇ꯭ꯔꯒ ꯑꯗꯨꯝ ꯁꯨꯛꯌꯥ ꯌꯥꯗꯕꯤꯔꯥ ꯑꯗꯣ
ꯍꯣꯏ ꯍꯣꯏ ꯑꯗꯣ ꯃꯣꯏꯁꯦ ꯍꯥꯏꯗꯤ ꯈꯣꯝꯕ ꯂꯣꯏꯁꯤꯜꯂꯛꯑꯕꯅꯤꯅ ꯃꯣꯏꯖꯤꯁꯨ ꯂꯣꯏꯁꯤꯟꯒ꯭ꯔꯅꯦꯕ ꯉꯥꯛꯇꯪꯒꯤ ꯃꯣꯏꯒꯤ ꯍꯥꯏꯗꯤ ꯈꯣꯝꯖꯤꯜꯂꯒ ꯃꯣꯏꯒꯤ ꯍꯥꯏꯗꯤ ꯀꯩꯅꯣꯒꯀꯩꯗ ꯍꯥꯞꯅꯕ ꯇꯧꯕꯅꯤꯅꯅꯦ
ꯃꯥꯅꯦ ꯃꯥꯅꯦ ꯂꯣꯏꯁꯟꯒ꯭ꯔꯅꯤ
ꯍꯥꯏꯗꯤ ꯑꯗꯨ ꯑꯩꯈꯣꯏ ꯀꯩꯅꯣ ꯉꯥ ꯑꯗꯨꯝ ꯄꯥꯔꯠ ꯇꯥꯏꯝ ꯖꯣꯕꯅꯦꯅ ꯍꯥꯏꯗꯅ ꯃꯣꯏꯅꯁꯨ
ꯑꯝ
ꯑꯗꯨꯗꯨꯅ ꯍꯥꯏꯗꯤ ꯂꯣꯏꯁꯤꯟꯒ꯭ꯔꯅꯤꯅ ꯃꯣꯏꯅ ꯍꯥꯏꯕ
ꯀꯨꯏꯔꯝꯃꯅꯤ ꯈꯔꯗꯤ
ꯑꯪ
ꯑꯩꯈꯣꯏꯅ ꯈꯪꯗꯕꯩ ꯋꯥꯅꯦꯕ ꯀꯨꯏꯗꯤ ꯀꯨꯏꯔꯝꯃꯅꯦꯕ
ꯑꯪ
ꯅꯪ ꯈꯔ ꯉꯟꯅ ꯈꯪꯕ ꯌꯥꯗ꯭ꯔꯕ
ꯏꯁ ꯂꯣꯏꯔꯦ ꯑꯩꯁꯨ ꯃꯥ ꯍꯥꯏꯔꯛꯑꯀꯥꯟꯗ ꯈꯪꯕꯅꯦ ꯏꯕꯦꯝꯃ ꯑꯗꯨꯅ ꯃꯥ ꯃꯥꯅ ꯆꯪꯉꯛꯀꯥꯟꯗ ꯁꯨꯃꯥꯏ ꯁꯨꯃꯥꯏꯅ ꯇꯧꯕꯒꯤ ꯇꯧꯋꯦ ꯌꯥꯎꯅꯤꯡꯕ꯭ꯔꯅ ꯍꯪꯉꯀꯥꯟꯗ
ꯑꯟꯏꯟꯇꯦꯜꯂꯤꯖꯤꯕꯜ
ꯑꯩꯕꯧ ꯑꯩꯕꯧ ꯀꯣꯜ ꯋꯥꯔꯤ ꯑꯩꯕꯨ ꯀꯣꯜ ꯋꯥꯔꯤ ꯁꯟꯅꯕꯗꯣ ꯁꯥꯟꯅꯔꯝꯗ꯭ꯔꯕꯅꯤ ꯁꯥꯟꯅꯍꯟꯅꯤꯡꯉꯥꯏ ꯂꯩꯇꯕꯩ ꯑꯁꯣꯝꯗ ꯀꯔꯤ ꯁꯣꯝꯗ ꯍꯦ ꯄ꯭ꯔꯣꯖꯦꯛꯀꯤ ꯃꯊꯥ ꯁꯥꯕꯒ
ꯍꯧꯖꯤꯛꯅ ꯈꯔ ꯐꯔꯛꯄꯒꯤꯅꯦꯕ ꯂꯣꯏꯔꯕꯒꯤ
ꯍꯧꯖꯤꯛꯅ ꯃꯤꯔꯦꯝ ꯑꯣꯏꯕꯒꯤ ꯇꯧꯕ꯭ꯨꯋꯥ ꯅꯤꯍꯦ
ꯑꯝ
ꯔꯤꯜꯁ ꯌꯦꯡꯉ ꯂꯩꯗꯣꯏ ꯁꯔꯨꯛꯇꯤ ꯁꯤ ꯌꯦꯡ ꯁꯤ ꯇꯧꯍꯧꯕꯅ ꯀꯥꯟꯅꯩ ꯌꯦꯅ
ꯃꯥꯅꯦ ꯃꯥꯅꯦ ꯃꯤꯔꯦꯝꯗ
ꯅꯣꯛꯄ ꯌꯥꯝ ꯌꯥꯎꯕꯁꯦ ꯅꯣꯛꯄꯁꯦ ꯏꯕꯝ ꯈꯪꯗꯝꯕꯅꯦꯕ
ꯍꯤꯍꯤ ꯀꯥꯏꯅ ꯅꫭꯛꯄ ꯋꯥꯅꯤꯗ ꯑꯗꯣ ꯑꯩꯈꯣꯏꯗꯤ ꯅꯪ ꯑꯁꯤꯁꯤꯗ ꯍꯤꯟꯖꯥꯡ ꯅꯥꯄꯤ ꯄꯨꯔꯛꯎ ꯈꯣꯠꯂꯛꯎ ꯀꯥꯏꯅ ꯍꯥꯏꯅꯧꯋꯦ ꯑꯩ ꯑꯩꯈꯣꯏ ꯅꯪ ꯃꯥꯜꯂꯦ ꯍꯥꯏꯅ ꯏꯅꯦ ꯑ ꯍꯩꯈꯥ ꯄꯥꯜꯂꯦ ꯊꯕꯤꯁꯨ ꯄꯥꯜꯂꯦ ꯄꯣꯔꯛꯀꯦ ꯄꯣꯔꯛꯀꯦ ꯀꯥꯏ ꯍꯥꯏꯅ ꯀꯋꯥꯏꯅ ꯑꯩ ꯍꯥꯏꯖꯣꯏꯅ ꯉꯥꯟ ꯊꯣꯏꯏ ꯅꯠꯇ꯭ꯔꯗꯤ ꯑꯦꯟꯗ꯭ꯔꯤꯅꯥ ꯃꯥꯟꯕꯁꯦ ꯈꯔ ꯐꯥꯔꯗꯤ ꯄꯨꯣꯔꯛꯑꯣ ꯀꯩꯅꯣ ꯑꯩꯈꯣꯏꯁꯥꯏ ꯍꯌꯦꯡ ꯍꯣꯁꯇꯦꯜꯗꯒ ꯑꯩꯈꯣꯏꯅꯒ ꯂꯩꯔꯀꯥꯟꯗꯒ ꯄꯨꯔꯛꯑꯣ ꯈꯣꯠꯂꯛꯑꯣ ꯀꯥꯏꯅ ꯍꯥꯏꯕꯒꯤ ꯇꯥꯏꯞꯇ ꯇꯧꯕꯤꯔꯛꯑꯣ
ꯎꯝ
ꯑꯗꯨꯗꯒꯤ ꯇꯧꯋꯦ ꯑꯗꯨꯗꯒꯤ ꯃꯣꯏ ꯆꯨꯝꯕ ꯂꯥꯟ ꯌꯦꯡꯕꯁꯦ ꯃꯊꯪ ꯃꯊꯪ ꯍꯥꯏꯗꯤ ꯃꯤꯌꯥꯝꯒꯤ ꯑꯣꯏꯍꯟꯅꯕꯒꯤꯁꯦ ꯃꯊꯪ ꯃꯊꯪ ꯃꯊꯪ ꯃꯊꯪ ꯑꯗꯨꯝ ꯄꯤꯊꯔꯛꯑꯦ ꯍꯥꯏꯕ ꯑꯗꯨꯅ ꯋꯥꯔꯤꯗꯣ ꯈꯔ ꯂꯥꯛꯁꯤꯟꯕ ꯍꯣꯏ ꯍꯣꯏ ꯑꯗꯨꯅ ꯋꯥꯔꯤꯁꯦ ꯑꯃ ꯂꯥꯛꯁꯤꯟꯕ ꯉꯝꯕꯗꯣ ꯑꯩꯈꯣꯏꯁꯨ ꯑꯗꯨꯝ ꯇꯥꯕꯗ
ꯉꯝꯃꯦ ꯉꯝꯃꯦ ꯍꯥꯏꯗꯤ ꯀꯩꯅꯣ ꯇꯧꯔꯒ ꯄꯤꯔꯛꯇꯦꯕ ꯌꯥꯟꯁꯤꯟꯅꯔ ꯄꯤꯔꯛꯇꯦꯕ ꯑꯗꯨꯝ ꯄꯔꯦꯡ ꯑꯃꯗ ꯂꯥꯛꯑꯦꯕ ꯋꯥꯔꯤ ꯗ
ꯂꯥꯛꯑ ꯑꯗꯨ
ꯑꯗꯨꯗꯨꯅ ꯅꫭꯛ ꯅꯤꯡꯉꯤ
ꯃꯤꯅ ꯇꯧꯔꯤꯁꯦ
ꯁꯤꯒꯁꯦ ꯌꯥꯎꯗꯣꯏꯅꯦ
ꯑ ꯌꯥꯧꯔꯣ ꯑꯗꯨꯖꯔꯦ ꯍ ꯍꯠ ꯀꯥꯎꯒ ꯆꯠꯂꯕ ꯉꯥꯡꯂꯤꯁꯤ ꯌꯥꯎꯔꯝꯗꯣꯏꯅꯦ
ꯃꯥꯅꯦ ꯌꯥꯝ ꯌꯥꯎꯕꯅꯦ ꯑꯁ ꯑꯇꯟ ꯑꯇꯟꯕ ꯃꯌꯥꯝ ꯃꯥꯟꯕ ꯌꯥꯝ ꯌꯥꯎꯖꯠꯅꯦ ꯍꯥꯏꯗꯤ ꯀꯩꯅꯣ ꯇꯨꯝꯕꯗ ꯀꯩ ꯍꯥꯏꯅꯤ ꯇꯨꯝꯕꯒꯤ ꯀꯥꯟꯗ ꯁꯥꯟꯅꯕꯒꯤ ꯇꯔꯝꯅ ꯉꯥꯡꯕꯤ ꯀꯥꯡꯈꯨꯝꯁꯨ ꯌꯥꯔꯤꯑ ꯍꯧꯖꯤꯠ ꯇꯥꯒꯗꯧꯕꯗ
ꯑꯗꯨꯗ ꯁꯥꯏꯒ ꯎꯝ ꯇꯥꯏꯌꯦ ꯀꯥꯏꯗꯁꯤꯔꯣ ꯎꯝ ꯇꯥꯏ ꯀꯥꯏꯗ ꯇꯧꯕꯥ ꯌꯥꯍꯧ ꯑꯗꯨ ꯗꯒꯤ
ꯎꯝ
ꯀꯔꯤ ꯑ ꯃꯣꯏ ꯋꯥꯔꯤ ꯃꯣꯏꯅꯤ ꯋꯥꯅꯨꯡꯉ ꯌꯥꯕꯤ ꯃꯌꯦꯛ ꯁꯦꯡꯅ ꯇꯥꯗꯕꯤꯗꯣ ꯑꯗꯨꯁꯨ ꯇꯧꯋꯦꯕ ꯀꯅꯥꯏꯗ ꯗꯨ ꯗꯨ ꯇꯧꯗꯨꯅ
ꯍꯝ ꯍꯝ
ꯁꯤ ꯂꯣꯏꯔꯒ ꯍꯦꯛ ꯑꯣ ꯑꯣ ꯁꯤ ꯂꯣꯏꯔꯒ ꯍꯦꯛ ꯇꯧꯒꯦ ꯇꯧ
ꯀꯕꯤ ꯗꯩꯅꯦꯃꯦ
ꯑꯣ ꯁꯠꯂꯨ ꯌꯥꯗ꯭ꯔꯣ ꯅꯪꯖꯨ ꯁꯠ ꯂꯥꯎꯅ
ꯇꯌꯥꯔꯦꯉꯣ
ꯑꯗꯨ ꯌꯥꯝ ꯅꯨꯡꯉꯥꯏꯇꯝꯅꯦ ꯍꯥꯏꯕ ꯍꯥꯏꯅ ꯁꯤꯡꯅꯕꯗꯣ
ꯍꯝ
ꯏ ꯍꯤ ꯍꯤ ꯍꯤ ꯑꯗꯨꯅꯦ ꯅꯪ ꯋꯥꯍꯪꯉꯉꯝꯃꯣꯏ ꯍꯥꯏꯕ
ꯍꯥꯏꯗꯤ ꯑꯩꯉꯣꯟꯗ ꯗꯥꯏꯔꯦꯛ ꯑꯣꯏꯅ ꯇꯥꯕꯗꯤ ꯅꯠꯇꯕ ꯅꯪꯒꯤ ꯅꯪꯒꯤ ꯑꯗꯨꯗꯒꯤ ꯍꯥꯏꯗꯤ ꯌꯥꯝ ꯂꯥꯞꯅꯗꯤ ꯇꯥꯔꯛꯇꯣꯏꯅꯦꯕꯀꯣ ꯄꯤꯛꯇꯛꯅ ꯇꯧꯔꯒ ꯏꯟꯅꯥꯕ
ꯑꯩꯗꯤ ꯑꯩꯉꯣꯟꯗ ꯑꯗꯨꯝ ꯗꯥꯑꯦ ꯑꯩꯗꯤ ꯑꯩꯉꯣꯟꯗ ꯑꯗꯨꯝ ꯗꯥꯏꯔꯦꯛ ꯇꯥꯕꯤꯅꯤ ꯍꯧꯖꯤꯛꯄꯨꯗꯤ ꯀꯩꯝ ꯇꯧꯗꯦ ꯍꯥꯏꯔꯗꯤ ꯃꯌꯦꯛ ꯈꯔ ꯁꯦꯡꯅ ꯇꯔꯦ ꯍꯧꯖꯤꯛꯇꯤ ꯑꯩ ꯀꯩꯝ ꯇꯧꯗ꯭ꯔꯦ ꯍꯧꯖꯤꯛꯇꯤ ꯋꯣꯏ ꯑꯗꯣ ꯈꯔ ꯍꯧꯖꯤꯛꯀꯤ ꯃꯉꯥꯗ ꯂꯣꯏꯕꯒ ꯑꯃꯨꯛ ꯐꯥꯔꯛ ꯐꯥꯔꯛꯄꯁꯨ ꯌꯥꯏ
ꯌꯦꯡꯒꯦ ꯀꯩ ꯊꯥꯔꯛꯀꯦꯅ
ꯑ
ꯎ
ꯑꯩ ꯈꯨꯖꯤꯟꯁꯦ ꯌꯥꯝ ꯁꯥꯡꯉꯦꯕ
ꯀꯔꯤ ꯊꯥꯔꯛꯀꯦ ꯍꯥꯏꯕ ꯌꯦꯡꯁꯤ
ꯌꯦꯡ ꯁꯤ ꯁꯤ ꯀꯥꯛꯑꯒꯦ
ꯎꯝ
ꯀꯛꯑꯒꯦ ꯃꯣꯏꯅꯁꯨ ꯑꯗꯨꯝ ꯀꯛꯈꯤꯗꯧꯁꯨ ꯂꯩꯔꯦ ꯀꯛꯑꯒꯦꯀꯣ
ꯎꯝ
ꯎꯝ